ꯇꯔꯤꯒꯦ
ꯑꯣ ꯃꯔꯨꯞ ꯅꯨꯡꯉꯥꯏꯔꯤꯌꯦ ꯃꯔꯨꯞ
ꯑꯣ ꯑꯅꯥ ꯑꯌꯦꯛ ꯌꯥꯎꯗꯕ꯭ꯔꯣ ꯍꯧꯖꯤꯛ ꯃꯇꯝꯁꯤꯀꯣ
ꯌꯥꯎꯗꯦ
ꯑꯣ
ꯑꯗꯨꯝ ꯂꯩꯔꯤ ꯑꯅꯥ ꯑꯌꯦꯛ ꯌꯥꯎꯗꯦ ꯀꯨꯏꯔꯦ ꯄꯥꯎ ꯐꯥꯎꯅꯀ ꯇꯕ
ꯀꯨꯔꯦ ꯀꯨꯔꯦ ꯑꯁ ꯀꯨꯏꯔꯦꯅꯦꯀꯣ ꯍꯧꯖꯤꯛ ꯄꯥꯎ ꯐꯥꯎꯍꯟꯗ ꯄꯥꯎ ꯐꯥꯎꯍꯟꯗꯕꯁꯦ
ꯎꯝ
ꯍꯥꯟꯅ ꯅꯨꯄꯤꯊꯤꯗꯔꯤ ꯉꯥꯏꯗꯗꯤ ꯟꯠꯇꯅ ꯆꯠꯇꯅ ꯀꯣꯏ ꯅꯨꯄꯤ ꯅꯨꯄꯤ ꯑꯉꯥꯡ ꯂꯣꯏꯅ ꯊꯤꯕꯅꯤꯅ ꯏꯆꯥ ꯏꯁꯨ ꯅꯣꯏꯅ ꯉꯝꯗꯕ ꯃꯇꯝꯗ ꯀꯥꯏꯊꯣꯛꯄ ꯌꯥꯗꯣꯏꯅꯦ ꯇꯧꯔꯤꯁꯦ
ꯃꯥꯅꯦ ꯃꯥꯅꯦ ꯅꯨꯄꯤ ꯊꯤꯆꯜꯂꯨꯔꯕꯅꯤꯅ ꯃꯥꯏ ꯃꯥꯥꯏꯒꯤ ꯊꯕꯛ ꯍꯥꯏꯗꯣꯛꯅꯈꯤꯕ ꯑꯃꯁꯨ ꯑꯃꯁꯨ ꯇꯧꯅꯈꯤꯕ ꯑꯗꯒꯤ ꯄꯨꯟꯕꯁꯨ ꯐꯪꯈꯤꯗ꯭ꯔꯦ
ꯐꯪꯕꯤꯗ꯭ꯔꯦ
ꯎꯝ ꯏꯆꯥ ꯏꯁꯨꯗꯤ ꯀꯝꯗꯧꯔꯤꯒꯦ
ꯑꯥ
ꯏꯆꯥ ꯀꯝꯗꯧꯔꯤꯒꯦ
ꯑꯦ ꯑꯗꯨꯝ ꯂꯩꯔꯤꯗ ꯃꯣꯏꯁꯨ ꯁꯀꯨ ꯆꯈꯔꯤ
ꯀꯩꯅꯣꯗꯤ ꯂꯧ ꯁꯤꯡꯗꯤ ꯀꯝꯗꯧꯕ
ꯂꯧꯁꯤꯡꯁꯀꯥꯟꯗꯦ ꯃꯃꯥꯡꯗꯤ ꯌꯥꯝ ꯌꯣꯛꯄ ꯌꯥꯗꯦ ꯇꯤꯟ ꯀꯥꯡ ꯇꯥꯗꯅꯀꯣ ꯑꯁ ꯑꯗꯨ ꯋꯥꯅꯕ ꯍꯣꯠꯅꯔꯒ ꯇꯤꯟ ꯇꯥꯗꯅ ꯇꯣꯛꯄꯁꯨ ꯐ ꯅꯪ ꯂꯨꯍꫭꯡꯒꯦꯅ ꯈꯜꯂꯦ
ꯎꯝ
ꯅꯨꯡꯁꯥꯡꯒ ꯁꯥꯥꯡꯒꯠꯂꯛꯂꯄꯅꯦ
ꯑꯩꯁꯨ ꯀꯨꯝ ꯑꯃ ꯌꯥꯎꯈꯤꯌꯦ ꯃꯃꯥꯡ ꯃꯃꯥꯡ ꯃꯃꯥꯡ ꯆꯍꯤꯗ ꯑꯣꯏꯔ ꯃꯥꯜꯜꯂꯤꯦꯅꯦ
ꯎꯝ
ꯏꯁꯤꯡ ꯀꯪꯕ
ꯑꯣ
ꯑꯗꯨꯗꯒꯤ ꯃꯔꯛꯇ ꯅꯥꯄꯤ ꯑꯩꯈꯣꯏꯒꯤ ꯎꯔꯤ ꯆꯥꯛ ꯍꯥꯏꯕ ꯑꯃ ꯂꯩꯗꯥꯏꯅꯦ ꯑꯗꯨꯒ ꯍꯧꯖꯤꯟꯗꯅ ꯏꯁꯤꯡ ꯀꯪꯗꯅ ꯂꯧ ꯌꯥꯝ ꯊꯣꯛꯈꯤꯗꯌꯦ
ꯑꯣ
ꯍꯧꯖꯤꯛꯁꯦ ꯃꯇꯝꯁꯦ ꯃꯇꯝ ꯌꯑꯟꯕ ꯍꯥꯏꯗꯨꯔꯥ ꯀꯩꯅꯣ ꯏꯁꯤꯡꯁꯦ ꯅꯣꯡ ꯆꯨꯗꯧ ꯃꯇꯝꯗꯨꯅ ꯑꯃꯨꯛ ꯆꯨꯔꯔꯣꯏ ꯆꯨꯔꯣꯏꯗꯧꯕ ꯃꯇꯝꯗꯪ ꯇꯨꯁꯟꯅꯤ
ꯎꯝ
ꯇꯌꯣꯅꯔꯦ ꯦꯗ ꯃꯇꯝꯁꯦ
ꯍꯧꯖꯤꯛꯁ ꯏꯁꯁꯥꯒꯤ ꯐꯤꯕꯝ ꯀꯃꯥꯏꯅ ꯇꯧꯈꯤꯅꯣ ꯏꯃꯨꯡꯒꯤ
ꯍꯥꯃꯨ ꯍꯥꯃꯨ ꯍꯥꯏꯗꯨꯣꯏꯅꯤꯗ ꯅꯣꯡꯃꯒꯤ ꯄꯥꯡꯅ ꯁꯥꯟꯅꯕ ꯌꯥꯅ ꯌꯥꯅꯕ
ꯑꯁ ꯑꯩꯈꯣꯏ ꯈꯔ ꯇꯥꯜꯂꯅꯤ
ꯎꯝ ꯆꯥꯅꯕ ꯆꯥꯅꯕ ꯋꯥꯠꯇꯕꯤꯗ ꯄꯪꯂꯩ ꯂꯩꯔꯦ ꯍꯥꯏꯗꯨꯅ ꯃꯌꯥꯝꯒꯤ ꯅꯨꯡꯉꯥꯏꯅꯕꯗꯤ ꯌꯥꯎꯕ ꯉꯝꯗꯦ ꯑꯗꯣ
ꯎꯝ ꯎꯝ ꯎꯝ ꯑꯗꯨꯗꯤ ꯅꯣꯡꯃꯒꯤ ꯍꯖꯤꯔꯥ ꯁꯣꯏꯗꯤ ꯌꯥꯝ ꯋꯥꯅꯤ
ꯎꯝ
ꯍꯟꯗꯛꯇꯤ ꯌꯦꯟ ꯈꯔ ꯂꯧꯁꯤꯜꯂꯒ ꯂꯣꯏꯔꯤꯌꯦ
ꯑꯣ ꯑꯣ ꯀꯌꯥꯝ ꯆꯥꯎꯔꯒꯦꯅꯦ
ꯌꯦꯟ ꯌꯥꯝ ꯆꯥꯎꯗ꯭ꯔꯔꯤ ꯃꯔꯨꯝ ꯀꯣꯛꯄꯤ ꯈꯔ ꯂꯣꯛꯁꯤꯟꯕ ꯃꯔꯨꯝꯗ ꯌꯣꯜꯂꯁꯨ ꯃꯔꯨꯝꯗꯨ ꯆꯥꯔꯁꯨꯣꯅ
ꯑꯣꯝ ꯀꯔꯨꯝꯗꯤꯀꯣ
ꯃꯔꯨꯝ ꯀꯣꯛꯇ꯭ꯔꯤ ꯀꯣꯛ ꯂꯛꯂꯅꯤ꯫
ꯌꯦꯟ ꯃꯁꯤꯡ ꯀꯌꯥꯃꯨꯛ ꯑꯣꯏꯔꯤꯅꯣ꯫
ꯌꯥꯝꯗꯦꯗ ꯃꯁꯤꯡ ꯃꯥꯄꯟꯃꯨꯛ ꯈꯛꯇꯅꯤꯗ
ꯑꯣ ꯑꯣ ꯍꯌꯦꯡ ꯆꯥꯛ ꯑꯩꯁꯨ ꯈꯔ ꯂꯧꯒꯦ
ꯍ ꯍꯣꯏ ꯌꯥꯏ ꯌꯥꯏ
ꯏꯃꯨꯡꯒꯤ ꯀꯔꯤꯒꯤ ꯈꯔꯗ ꯑꯣꯏꯁꯨ ꯑꯪ ꯁꯥꯗꯣ ꯑꯣꯏ ꯐꯅꯤ ꯂ ꯂꯣꯏꯁꯤꯜꯂꯒꯀꯣ
ꯎꯝ
ꯈꯔ ꯑꯗꯨꯅ ꯌꯨꯝꯒꯤ ꯄꯩꯁꯥꯅꯨꯡ ꯁꯥꯗ ꯑꯣꯏꯔꯁꯨ ꯀꯣ
ꯃꯥꯅꯦ ꯃꯥꯅꯤ
ꯑꯉꯥꯡꯒꯤ ꯂꯥꯏꯛ ꯇꯝꯕꯗ ꯑꯣꯏꯨ꯫
ꯃꯥꯅꯤ ꯃꯥꯅꯦ꯫
ꯅꯣꯏ ꯐꯥꯝ ꯂꯩꯗꯥꯏ꯫
ꯐꯥꯝ ꯂꯩ꯫
ꯉꯥ ꯉꯥ ꯊꯥꯗ꯭ꯔꯗꯕꯣ꯫
ꯉꯥ ꯊꯥꯗꯩꯌꯦ꯫
ꯑꯣ꯫
ꯉꯥꯁꯦ ꯑꯩꯈꯣꯏꯒꯤ ꯃꯤꯉꯣꯟꯗꯒꯤ ꯂꯧꯔ ꯊꯥꯗꯕꯅꯦꯕ꯫
ꯑꯣ꯫
ꯊꯥꯗꯕꯗꯨꯗ ꯌꯥꯝ ꯆꯥꯎꯗꯦ꯫ ꯑꯈꯣꯏꯒꯤ ꯈꯨꯕꯤꯃꯨꯛ ꯀꯩꯃꯨꯛ ꯆꯥꯎꯔꯒ ꯕꯥꯇꯤꯟ ꯑꯅꯤ ꯂꯧꯒꯤꯌꯦ ꯉꯥꯗꯣ꯫ ꯑꯗꯨꯗ ꯂꯧꯔꯒ꯫ ꯊꯥꯗꯕꯁꯤꯗ ꯃꯣꯏꯒꯤ ꯃꯆꯤꯟꯖꯥꯛ ꯄꯤꯖꯔꯒ ꯆꯥꯎꯍꯟꯕꯤꯗꯕ ꯑꯣꯏꯔꯕꯖꯥꯠꯅꯤꯗꯅ ꯉꯥꯗꯣ꯫ ꯑꯗꯨꯗꯨꯒꯤ ꯑꯈꯣꯏꯅ ꯁꯤꯗꯩꯗ ꯐꯥꯝꯁꯤꯗ ꯂꯣꯏꯔꯛꯄꯗꯨꯗꯗꯤ ꯈꯣꯏꯒꯤ ꯅꯥꯄꯤ ꯀꯩꯀꯩ ꯊꯥꯗꯔꯒ ꯃꯆꯤꯟꯖꯥꯛ ꯊꯥꯗꯔꯒ ꯄꯤꯖꯔꯒ ꯆꯥꯎꯍꯟꯕꯅꯤꯅ ꯆꯥꯎꯕ ꯉꯝ ꯅꯦ ꯃꯣꯏꯒꯤ ꯍꯤꯗꯥꯛ ꯃꯌꯥꯝ ꯑꯃ ꯄꯤꯖꯔꯒ ꯌꯣꯂꯛꯄꯗꯨ ꯑꯣꯏꯕꯒꯤ
ꯑꯣ ꯅꯥꯄꯤ ꯑꯗꯒꯤꯀꯣ ꯑꯩꯈꯣꯏꯒꯤ ꯉꯥꯡ ꯑꯁ ꯆꯥꯅꯕ ꯅꯥꯄꯤꯒ ꯇꯝꯊꯔꯒ ꯑꯗꯨꯃꯥꯏꯅ ꯆꯥꯗꯨꯅ ꯍꯦꯜꯂꯤꯅꯦ ꯉꯥꯒꯤ ꯃꯍꯥꯎ ꯂꯩꯕꯁꯦ ꯃꯃꯤꯅ ꯍꯤꯗꯥꯛ ꯀꯥ ꯊꯥꯛꯄꯗꯨꯗꯤ ꯐꯥꯎꯗ꯭ꯔꯦ
ꯍꯥꯎꯇꯦꯗ
ꯇꯧꯔꯤꯁꯦ
ꯎꯝ ꯎꯅꯗꯕꯁꯨ ꯀꯨꯏꯔꯦ
ꯑꯩꯁꯨ ꯐꯥꯔꯝ ꯝꯆꯥ ꯑꯃꯥ ꯂꯩꯕꯗꯣ ꯉꯥ ꯈꯔ ꯈꯔ ꯊꯥꯗꯔꯤꯌꯦ
ꯑꯣ
ꯆꯥꯎꯔ ꯀꯩꯅꯣ ꯇꯧꯔꯀꯥꯟꯗ ꯉꯥꯡꯉꯩ ꯆꯥꯎꯔꯀꯥꯟꯗ ꯃꯥꯏ ꯁꯤꯠꯂꯀꯥꯟꯗ ꯑꯩꯄꯤꯔꯛꯀꯦ ꯆꯔꯥ ꯑꯃꯥ ꯍꯥꯏ ꯃꯍꯥꯎ ꯌꯦꯉꯣ
ꯎꯝ ꯃꯃꯥꯡ ꯃꯃꯥꯡ ꯆꯍꯤꯗ ꯇꯨꯡꯍꯟꯕꯤ ꯈꯔ ꯊꯥꯗꯒꯤꯕ
ꯎꯝ
ꯇꯨꯡꯍꯟꯕꯤꯁꯦ ꯑꯩꯈꯣꯏꯒꯤ ꯃꯣꯏꯁꯦ ꯃꯆꯥ ꯁꯟꯗꯣꯛꯄꯁꯦ ꯌꯥꯝꯅ ꯊꯨꯏꯅꯦ
ꯎꯝ
ꯑꯩꯈꯣꯏꯒꯤ ꯁꯟꯇꯣꯛꯈꯔ꯭ꯒ ꯁꯨꯡꯃꯨꯠ ꯃꯨꯠꯇꯕꯤꯗ ꯑꯗꯨꯝ ꯑꯗꯨꯝ ꯂꯩꯌꯦꯕ ꯃꯈꯣꯏꯁꯦ
ꯂꯩꯕꯅꯦ ꯑꯗꯨꯝ
ꯃꯈꯣꯏ ꯂꯩꯕꯁꯦ ꯅꯨꯡ ꯅꯨꯡꯉꯥꯏꯔꯦ ꯆꯥꯅꯤꯡꯉꯀꯥꯟꯗ ꯍꯦꯛ ꯈꯣꯏ ꯑꯃ ꯍꯦꯛ ꯆꯨꯞꯄꯒ ꯍꯦꯛ ꯆꯥꯕ ꯑꯗꯨꯝ
ꯑꯣ ꯎꯝ
ꯉꯥꯔꯧꯗꯤ ꯋꯥꯠꯇꯦ ꯍꯥꯏꯇꯥꯔꯦ
ꯎꯝ
ꯎꯝ
ꯑꯩꯁꯨ ꯂꯩ ꯐꯥꯔꯝ ꯃꯆꯥ ꯑꯃ ꯂꯩꯕꯗꯣ ꯑꯗꯨꯁꯨ ꯉꯥ ꯊꯥꯗꯕꯅꯤ ꯍꯥꯏꯗꯤ ꯁꯖꯤꯛ ꯊꯥꯛꯄꯗ ꯐꯅꯥꯌꯥꯝ ꯆꯥꯎ ꯑꯉꯥꯡ ꯒꯩꯗꯣ
ꯁꯖꯤꯛ ꯊꯥꯛꯑꯒ ꯂꯣꯏꯕ ꯉꯥꯁꯤꯅ ꯑꯃꯨꯛ ꯈꯔ ꯑꯃꯨꯛ ꯐꯩꯌꯦ ꯃꯣꯏꯒꯤ ꯁꯥꯒꯤ ꯑꯐꯠꯇꯕ ꯁꯟꯊꯤ ꯁꯩꯌꯨꯝ ꯊꯥꯛꯑꯒ ꯂꯣꯏꯕ ꯂꯩꯗꯅ
ꯎꯝ
ꯅꯣꯡꯃ ꯊꯦꯡꯅꯔꯨꯏꯌꯦ ꯀꯩꯊꯦꯜꯗꯒꯤ ꯂꯩꯔ ꯆꯥꯕ
ꯑꯝ
ꯉꯥꯗꯣ ꯁꯥꯒꯤ ꯃꯅꯝ ꯂꯣꯏ ꯅꯝꯃꯒꯀꯣ ꯁꯟꯊꯤ ꯁꯟꯌꯨꯡ ꯃꯅꯝ ꯅꯝꯃꯒ ꯆꯥꯕꯥ ꯌꯥꯗꯕ ꯑꯃꯁꯨ ꯌꯥꯎꯈꯤꯌꯦ
ꯇꯧꯕꯅꯦ ꯕꯤꯠ ꯕꯤꯠꯀ ꯂꯥꯎꯕꯅꯦ
ꯑꯣ ꯍꯣ ꯍꯣ ꯍꯣꯏ ꯆꯥꯕꯥ ꯌꯥꯗꯦꯕ
ꯎꯝ ꯑꯁ ꯈꯪꯗꯦꯗ ꯑꯦꯟꯖꯥꯡ ꯅꯥꯞ ꯖꯅꯦ ꯑꯝꯇ ꯌꯥꯗ꯭ꯔꯦꯗ ꯀꯩꯊꯦꯜ
ꯌꯥꯗꯦ ꯌꯥꯗꯦ
ꯇꯧꯔꯤꯁꯦ ꯍꯧꯖꯤꯛ ꯃꯇꯝꯁꯦ
ꯆꯥꯏꯔꯤꯕ ꯍꯤꯗꯥꯛ ꯃꯌꯥꯝ ꯀꯥꯞꯂꯤꯕ ꯍꯤꯗꯥꯛ ꯃꯌꯥꯝ ꯑꯩꯈꯣꯏꯁꯦ ꯍꯤꯗꯥꯛ ꯆꯥꯔꯤ ꯍꯤꯡꯕꯒ ꯆꯞ ꯃꯥꯟꯅꯔꯕꯅꯤꯅ ꯇꯧꯔꯤ
ꯃꯥꯟꯅꯔꯦ ꯃꯥꯟꯅꯔꯦ ꯍꯥꯏꯗꯤ ꯑꯐꯕꯗꯨ ꯂꯩꯇ꯭ꯔꯦ ꯇꯧꯔꯤꯁꯦ ꯏꯁꯥꯗ ꯀꯅꯥꯗꯕ ꯑꯝꯇ ꯂꯩꯇꯔ꯭ꯦꯕꯥ
ꯎꯝ ꯑꯥ ꯈꯪꯗꯦ ꯇꯧꯔꯤꯁꯦ
ꯃꯇꯝꯁꯦ ꯌꯥꯝ ꯐꯠꯇ꯭ꯔꯤꯅꯦ ꯐꯠꯇ꯭ꯔꯦꯗꯤ ꯃꯤꯈꯩꯁꯦ
ꯎꯝ
ꯄꯩꯁꯥꯅꯒ ꯂꯩꯇꯕꯅꯦ ꯄꯣꯠ ꯆꯩꯅꯒ ꯃꯔꯣꯟ ꯑꯃ ꯇꯥꯡꯕꯅꯦ
ꯎꯝ
ꯑꯁꯤ ꯄꯣꯠ ꯆꯩ ꯃꯃꯜꯁꯦ ꯑꯥ ꯌꯧꯅ ꯋꯥꯡꯈ꯭ꯔꯦꯅꯦ ꯑꯩꯈꯣꯏ ꯆꯥꯕ ꯉꯝ ꯇꯧꯔꯤꯁꯤ
ꯎꯝ
ꯄꯣꯠꯀꯤ ꯄꯣꯠꯇꯥꯡ ꯆꯩꯇꯥꯡ ꯃꯇꯝꯒꯤ ꯃꯇꯝꯒꯤ ꯈꯣꯡꯆꯠꯁꯤ ꯁꯤꯕꯨ ꯌꯥꯎꯒꯗ꯭ꯔꯥ ꯄꯣꯠꯀꯤ
ꯈꯪꯗꯦꯗ ꯇꯧꯔꯤꯁꯦ
ꯑꯗꯨꯅꯤ
ꯑꯣ ꯅꯣꯡꯃ ꯍꯦꯛ ꯀꯣꯏꯊꯣꯡꯑꯣ ꯏꯇꯥꯎ
ꯀꯣꯏꯊꯣꯔꯛꯀꯦ ꯏꯇꯥꯎ
ꯅꯣꯡꯃ ꯆꯥꯛ ꯆꯔꯥ ꯑꯃ ꯆꯥꯃꯤꯅꯔꯥ ꯀꯣ ꯑꯋꯥ ꯅꯨꯡ
ꯃꯥꯅꯤ ꯃꯥꯅꯤ
ꯋꯥꯔꯤꯁꯦ ꯅꯣꯡꯐꯥꯗꯣꯛꯁꯨ ꯍꯦꯛ ꯁꯥꯗꯣꯛꯄꯤ ꯇꯧꯁꯤ
ꯀꯣꯏꯕ ꯍꯦꯛ ꯆꯠꯃꯤꯟꯅꯁꯤ ꯏꯇꯥꯎ
ꯆꯠꯁꯤ ꯆꯠꯁꯤ ꯅꯣꯡ ꯐꯥꯗꯣꯛꯀꯣ ꯏꯆꯥ ꯏꯁꯨꯒ
ꯎꯝ
ꯀꯥꯏꯗꯅꯣ ꯃꯐꯝ ꯑꯃ ꯆꯠꯂꯒꯀꯣ
ꯃꯈꯣꯏ ꯃꯈꯣꯏꯁꯨ ꯁꯛ ꯈꯪꯅꯕ ꯑꯣꯏꯅ ꯍꯔꯥꯎꯖꯗꯅꯤ ꯃꯣꯏꯁꯨ ꯃꯔꯨꯞ ꯁꯥꯟꯅꯖꯁꯅꯤ
ꯎꯝ ꯑꯗꯣ ꯑꯩꯈꯣꯏꯅ ꯇꯧꯒꯗꯕ ꯑꯅꯥ ꯑꯌꯦꯛ ꯌꯥꯎ ꯍꯣꯠꯅꯕꯁꯦ ꯁꯤꯃꯗꯤ ꯌꯥꯝꯅ ꯈꯜꯂꯦ
ꯃꯥꯅꯤ ꯃꯥꯅꯤ
ꯍꯥꯏꯗꯤ ꯑꯅꯥꯕ ꯌꯥꯎꯔꯗꯤ ꯁꯦꯟ ꯊꯨꯝꯒ ꯂꯩꯇꯕꯅꯦ
ꯎꯝ
ꯑꯅꯥꯕ ꯗꯤ ꯄꯩꯁꯥ ꯃꯌꯥꯝ ꯆꯠꯂꯤꯗꯣ
ꯃꯥꯅꯦ
ꯄꯩꯁꯥ ꯍꯦꯛꯇ ꯆꯪꯗꯣꯔꯤꯕꯅꯦꯕ
ꯑꯅꯥꯕꯕꯁꯤꯗꯤ ꯆꯠꯆꯔꯒꯦꯗ ꯂꯩꯔꯕꯅꯤ ꯇꯧꯔꯤ ꯄꯩꯁꯥꯁꯦ
ꯎ ꯈꯪ ꯂꯩꯗ ꯊꯥꯎꯒꯤ ꯃꯃꯜ ꯇꯥꯡꯏ ꯖꯦ ꯀꯣ
ꯇꯥꯡꯉꯦ ꯇꯥꯡꯉꯦ ꯊꯥꯎ ꯃꯃꯜ ꯇꯥꯡꯉꯦ
ꯍꯧꯖꯤꯛ ꯃꯇꯝ ꯇꯥꯡꯗꯕ ꯑꯝꯇ ꯂꯩꯇ꯭ꯔꯦꯕ ꯇꯧꯔꯤꯁꯦ
ꯃꯥꯅꯤ ꯃꯥꯅꯤ
ꯁꯨꯔꯦ ꯈꯨꯠꯁꯨꯃꯟ ꯑꯃ ꯄꯤꯛꯏꯕ ꯄꯣꯠ ꯆꯩꯒꯤ ꯃꯃꯜ ꯑꯃꯝ ꯇꯥꯡꯉꯤꯕ
ꯎꯝ ꯅꯣꯡꯃꯗ ꯆꯥꯔꯤꯕ ꯆꯤꯟꯖꯥꯛꯁꯤꯡꯁꯤꯗ ꯅꯣꯡꯃꯩ ꯈꯨꯠꯁꯨꯃꯟꯅ ꯍꯥꯎ ꯀꯣꯟꯅꯔꯛꯇ꯭ꯔꯕꯅꯤ ꯇꯧꯔꯤꯁꯦ
ꯀꯣꯟꯅꯗ꯭ꯔꯦ ꯈꯨꯠꯁꯨꯃꯁꯦ ꯈꯔ ꯈ ꯍꯦꯟꯒꯠꯄꯤꯔꯗꯤ ꯐꯗꯧꯕ
ꯃꯥꯅꯤ ꯃꯥꯅꯤ
ꯍꯧꯖꯤꯛ ꯃꯇꯝꯁꯤ ꯍꯤꯡꯗꯧꯕꯨ ꯂꯨꯔꯦ꯫
ꯎꯝ
ꯍꯣꯏ ꯇꯥꯎ ꯅꯣꯡꯃ ꯀꯣꯏꯊꯣꯔꯛꯀꯦ
ꯎꯝ
ꯏꯆꯥ ꯏꯁꯨ ꯄꯨꯔ ꯊꯣꯛꯂꯛꯑꯣ ꯑꯩꯁꯨ ꯏꯆꯥ ꯏꯁꯨ ꯄꯨꯔ ꯂꯥꯛꯀꯦ ꯃꯈꯣꯏꯁꯨ ꯁꯛ ꯈꯪꯅꯖ ꯖꯅꯣ
ꯎꯝ ꯀꯨꯏꯔꯦ ꯈꯣꯏꯅꯤ ꯄꯨꯟꯗꯕꯀꯣ
ꯎꯝ ꯀꯨꯏꯔꯦ
ꯍꯣꯏ ꯏꯇꯥꯎ ꯑꯗꯨꯗꯤ ꯑꯩ ꯊꯝ
ꯍꯣ ꯍꯣꯏ ꯏꯇꯥꯎ ꯑꯩꯖꯨ ꯊꯕꯛ ꯇꯧꯊꯣꯛꯎꯒꯦ ꯊꯝꯅꯔꯁꯤ ꯊꯝꯅꯔꯁꯤ
ꯎꯝ